ꯍꯜꯂꯣ
ꯍꯜꯂꯣ
ꯑꯧ ꯇꯥꯏꯌꯦ
ꯎꯝ ꯀꯩꯗꯧꯔꯝꯃꯤꯅꯣ
ꯁꯨꯝ ꯐꯝꯃꯝꯕꯅꯦ ꯆꯥꯛ ꯆꯥꯊꯣꯛꯑꯒ ꯉꯥꯏꯍꯥꯛ ꯐꯝꯃ ꯂꯩꯕꯅꯤꯗꯥ ꯏꯊꯥ ꯊꯥꯖꯗꯅ ꯐꯣꯟꯒ ꯇꯧꯔꯛꯑꯦꯀꯣ
ꯑꯧ
ꯀꯃꯥꯏ ꯀꯃꯥꯏ ꯇꯧꯔꯤꯒꯦ ꯑꯧ ꯅꯣꯡ ꯈꯔ ꯃꯪꯉꯦ
ꯑꯩꯁꯨ ꯑꯗꯨꯝ ꯂꯩꯔꯤ
ꯅꯣꯡꯖꯦ ꯍꯣꯔꯦꯟ ꯆꯨꯔꯛꯀꯗ꯭ꯔꯥ ꯈꯪꯗꯦꯅꯦ
ꯑꯍꯤꯡꯗ ꯑꯗꯨꯝ ꯆꯨꯕꯅꯤ
ꯎꯝ ꯉꯔꯥꯡ ꯅꯨꯡꯗꯥꯡ ꯃꯇꯦꯛ ꯑꯃ ꯆꯨꯔꯝꯃꯦ
ꯑꯗꯨꯒ ꯑꯌꯨꯛ ꯑꯌꯨꯛꯁꯦ ꯅꯣꯡꯉꯜꯂꯝꯗꯥꯏꯁꯦ ꯆꯨꯔꯅꯤ ꯑꯗꯨ ꯑꯗꯨꯒ ꯅꯨꯡꯊꯤꯟꯖꯦ ꯌꯥꯝ ꯅꯨꯡꯁꯥ ꯍꯦꯛꯇ ꯁꯥꯔꯅꯤ
ꯍꯣꯏ ꯉꯁꯥꯏꯒꯤ ꯉꯁꯥꯏꯁꯨ ꯌꯥꯝ ꯁꯥꯏꯌꯦ
ꯑꯧ ꯁꯥꯏꯌꯦ ꯋꯦꯗꯔꯁꯦ ꯍꯧꯖꯤꯛꯀꯥꯟꯁꯦ
ꯒ꯭ꯌꯥꯟꯒ ꯇꯥꯗꯦ ꯑꯗꯨꯏ ꯑꯩꯈꯣꯏꯒꯤ ꯑꯉꯥꯡꯒꯩꯗꯤ ꯂꯣꯏ ꯅꯥꯔꯦ ꯂꯥꯏꯍꯧ ꯇꯧꯗꯅ
ꯃꯥꯅꯦ ꯋꯦꯗꯔ ꯆꯦꯟꯖ ꯇꯧꯕꯗꯣꯀꯣ
ꯎꯝ
ꯑꯃꯨꯛ ꯅꯣꯡ ꯆꯨꯅꯤ ꯑꯃꯨꯛ ꯁꯥ ꯁꯥꯅꯤ ꯑꯗꯣ ꯊꯕꯛ ꯆꯠꯂꯤꯀꯥꯟꯗ ꯆꯨꯕꯕꯨꯗꯤ ꯇꯨꯝꯃꯤꯀꯥꯟ ꯆꯨꯕꯅꯗꯤ ꯐꯕ
ꯎꯝ ꯆꯨꯝꯃꯦ ꯊꯕꯛ ꯀꯨꯝꯕ ꯑꯗꯨꯒꯤꯗꯤ ꯌꯥꯝ ꯐꯔꯛ ꯇꯥꯏ ꯅꯣꯡꯁꯦꯀꯣ
ꯎꯝ
ꯏꯪ ꯏꯪꯕꯨꯗꯤ ꯂꯥꯎꯋꯦꯕꯨ ꯑꯗꯒꯤ ꯂꯝꯕꯤꯅ ꯂꯝꯕꯤ ꯐꯠꯇꯕꯅꯤꯅꯀꯣ
ꯍꯣꯏ ꯂꯩꯈꯣꯝ ꯉꯥꯛꯇ ꯊꯣꯛꯇꯣꯏꯅꯤ ꯂꯝꯕꯤ ꯐꯠꯇꯕ ꯃꯄꯥꯗꯗꯤ
ꯑꯩꯗꯤ ꯅꯍꯥꯟꯁꯨ ꯄꯣꯠ ꯄꯣꯠ ꯍꯣꯜ ꯑꯃꯗ ꯌꯨꯡꯖꯟꯒꯦ ꯈꯔ ꯌꯨꯡꯖꯜꯂꯨꯔꯕꯅꯦ
ꯑꯥ
ꯑꯗꯨ ꯌꯥꯝ ꯀꯨꯠꯇꯕꯩꯀꯣ ꯁꯣꯛꯇꯕ ꯋꯥꯅꯦꯕ
ꯍꯣꯏ ꯅꯣꯡꯒ ꯆꯨꯔꯀꯥꯟꯗꯗꯤ ꯒꯥꯔꯤ ꯊꯧꯕ ꯉꯝꯕ꯭ꯔꯥ
ꯉꯝꯗꯦ ꯌꯥꯝ ꯐꯣꯔꯁ ꯀꯜꯂꯗꯤꯀꯣ ꯉꯝꯗꯦ ꯑꯩ ꯃꯤꯠ ꯄꯥꯡꯕ ꯉꯝꯗꯦ
ꯑꯩꯗꯤ ꯉꯝꯗꯦ
ꯑꯩ ꯑꯅꯣꯛꯁꯤꯒ ꯑꯃꯨꯛ ꯀꯣ ꯌꯥꯗꯦ
ꯑꯥ
ꯃꯤꯠꯁꯨ ꯁꯣꯛꯑꯦ ꯑꯩꯒꯤ
ꯑꯁ ꯑꯗꯨꯗꯤ ꯅꯨꯡꯉꯥꯏꯔꯝꯃꯣꯏꯌꯦ
ꯅꯨꯡꯉꯥꯏꯇꯦ ꯑꯗꯒꯤ ꯁ꯭ꯄꯦꯛ ꯎꯞꯄꯒꯤ ꯅꯨꯡꯉꯥꯏꯇꯕ ꯀꯣ ꯎꯝ ꯃꯅꯤꯟꯒ ꯀꯥꯏꯑꯕ ꯈꯪꯕ꯭ꯔꯥ
ꯃꯤꯠ ꯁꯣꯛꯇꯕ ꯃꯤꯒꯩ ꯀꯂꯛꯆꯔꯤꯕꯅꯤ
ꯑꯥ
ꯍꯧꯖꯤꯛꯀꯥꯟꯗꯣ ꯀꯩꯀꯩ ꯇꯧꯔꯤꯒꯦ
ꯑꯩꯁꯦ ꯎꯝ ꯀꯣꯆꯤꯡ ꯆꯠꯂꯦ
ꯎꯝ
ꯑꯗꯨꯒ ꯑꯗꯨꯝ ꯃꯁ ꯇꯔ ꯂꯣꯏꯔꯕꯅꯤꯅ ꯍꯧꯖꯤꯛꯇꯣ ꯑꯗꯨꯃꯥꯏ ꯆꯠꯂꯦ ꯑꯗꯒꯤ ꯌꯨꯝꯗ ꯇꯨꯏꯁꯟ ꯈꯔ ꯑꯉꯥꯡ ꯈꯔ ꯇꯧꯋꯦ ꯑꯗꯨ ꯃꯉꯥꯏꯔꯦ
ꯆꯔ ꯂꯣꯏꯔꯛꯄꯁꯤꯅꯦ ꯋꯥꯈꯜ ꯋꯥꯔꯤꯁꯦ
ꯋꯥꯏꯌꯦ ꯄꯤ ꯑꯩꯆ ꯇꯤꯁꯨ ꯇꯧꯅꯤꯡꯕ ꯊꯕꯛꯁꯨ ꯇꯧꯅꯤꯡꯕ
ꯄꯤ ꯑꯩꯆ ꯗꯤ ꯇꯧꯔꯗꯤ ꯀꯩꯅꯣ ꯅꯦꯠ ꯖꯤ ꯑꯥꯔ ꯑꯦꯐꯀꯗꯣ ꯊꯥꯕ꯭ꯔꯥ ꯊꯥꯏꯌꯦ ꯊꯥꯒ꯭ꯔꯕ ꯅꯪ
ꯊꯥꯈ꯭ꯔꯦ ꯍꯣꯏ
ꯍꯟꯗꯛ ꯍꯟꯗꯛꯀꯤꯗꯣ ꯊꯥꯈꯤꯕ꯭ꯔꯥ
ꯎꯝ ꯍꯟꯗꯛꯀꯤꯗꯣ ꯊꯥꯏꯌꯦ ꯃꯃꯥꯡꯒꯤ ꯊꯥꯕꯗꯣ ꯑꯗꯨ ꯀ꯭ꯋꯥꯂꯤꯐꯥꯏꯠꯄꯨꯗꯤ ꯑꯣꯏꯔꯦꯕ ꯑꯩꯗꯣ
ꯑꯟ
ꯑꯗꯨꯒ ꯖꯦ ꯑꯥꯔ ꯑꯦꯐꯀꯤꯗꯤ ꯃꯥꯛ ꯋꯥꯠꯄ
ꯑꯣ ꯑꯗꯨꯒꯤ ꯖꯦ ꯑꯥꯔ ꯑꯦꯐꯀꯤ ꯑꯃꯨꯛ ꯇꯥꯟꯅꯕ
ꯑꯥ ꯇꯥꯟꯅꯔꯤ
ꯍꯟꯗꯛ ꯍꯟꯗꯛꯀꯤꯁꯦ ꯍꯟꯗꯛ ꯂꯣꯏꯈꯤꯕ ꯀꯨꯏꯗ꯭ꯔꯤꯗꯥꯏꯅꯦ
ꯎꯝ ꯍꯟꯗꯛ ꯗꯦꯠ ꯇ꯭ꯋꯦꯟꯇꯤ ꯇ꯭ꯋꯦꯟꯇꯤ ꯐꯥꯏꯚ ꯂ ꯇ꯭ꯋꯦꯟꯇꯤ ꯁꯤꯛꯁ ꯂꯥ ꯑꯩꯅ ꯊꯥꯕꯗꯨꯕꯣ ꯗꯦꯠ ꯇ꯭ꯋꯦꯟ ꯑꯥ ꯑꯥ ꯗꯦꯠ ꯇ꯭ꯋꯦꯟꯇꯤ ꯐꯥꯏꯚꯅꯦ ꯑꯩꯒꯤ
ꯑꯥ
ꯀꯨꯏꯗ꯭ꯔꯤ
ꯀꯥꯏꯗꯒ ꯇꯥꯈꯤꯒꯦ
ꯑꯩ ꯊꯧꯕꯥꯜꯗ ꯇꯥꯏꯅꯦ ꯍꯥꯏꯕ
ꯑꯣ ꯑꯁ ꯊꯧꯕꯥꯜ ꯇꯥꯟ ꯆꯠꯂꯦ ꯑꯗꯨꯗꯤ ꯂꯥ ꯍꯥꯞꯄ ꯀꯥꯟꯗ
ꯅꯍꯥꯟꯒꯩꯗꯤ ꯑꯁꯤꯒꯤ ꯀꯩꯅꯣ ꯑꯥ ꯑꯦꯌꯥꯔꯄꯣꯔꯠ ꯔꯣꯗꯀꯤꯗꯨ ꯇꯥ ꯇꯥꯟꯅꯕꯗꯣ ꯑꯗ꯭ꯋꯥꯏꯗ ꯑꯗꯨꯗ ꯇꯥꯕꯅꯦꯕ
ꯑꯍꯥꯟꯕꯒꯤ ꯅꯪ ꯊꯥꯕꯗꯣ ꯑ ꯑꯥ
ꯑꯗꯨꯒ ꯑꯦꯁ ꯑꯦꯁ ꯁꯤꯒꯨꯝꯕ ꯊꯥꯕꯩꯁꯨꯀꯣ ꯑꯗꯨꯗ ꯑꯗꯨꯝ ꯇꯥꯏꯌꯦꯕ ꯑꯗꯨꯒ ꯍꯟꯗꯛꯇꯤ ꯊꯧꯕꯥꯜ ꯌꯧꯔꯨꯔꯦ ꯑꯩ ꯀꯣꯏꯕꯩ ꯇꯥꯢꯞ ꯆꯠꯂꯦ ꯀꯣꯏꯁꯟꯁꯨ ꯂꯨꯕꯅ ꯑꯩꯒꯤ ꯀꯣꯏꯁꯟꯗꯤ ꯄꯦꯄꯔꯗꯣ
ꯎꯝ ꯑꯗꯨꯝ ꯅꯪꯕ꯭ꯔꯥ ꯇꯥꯏꯃꯤꯡꯗꯤ
ꯇꯥꯏꯃꯤꯡꯗꯤ ꯂꯦꯝꯃꯦ ꯑꯩꯗꯤ ꯇꯨꯝꯃꯒ ꯂꯩꯌꯦ
ꯊ꯭ꯔꯤ ꯑꯋꯥꯔꯁ ꯑꯣꯏꯗꯥꯏꯅꯦ
ꯑꯣꯢ ꯎꯝ ꯑꯗꯨ ꯑꯩꯁꯨ ꯉꯟꯅꯁꯨ ꯂꯥꯛꯄꯩꯀꯣ ꯑꯗꯨꯝ ꯑꯍꯥꯟꯕ ꯑꯗꯨꯝ ꯆꯪꯉꯦꯕ ꯑꯗꯨꯗꯒꯤ ꯉꯥꯏꯕꯁꯤ ꯉꯥꯏꯕꯁꯤ ꯑꯦꯛꯖꯥꯝ ꯍꯧꯕꯒꯤ
ꯋꯥꯗꯦ ꯑꯗꯨ ꯉꯥꯏꯕꯗꯣ
ꯋꯥꯏꯑꯦ ꯁꯤꯒꯦ ꯇꯧꯢ ꯋꯥꯔꯤꯒꯁꯨ ꯁꯥꯟꯅꯔꯤ
ꯇꯧꯕꯅꯦ ꯑꯥꯗ ꯒꯦꯠ ꯀ꯭ꯂꯣꯁ ꯇꯧꯔꯀꯥꯟꯗꯒ ꯆꯪꯉꯛꯄꯗꯣ
ꯑꯥ
ꯑ ꯃꯤꯅꯤꯠ ꯑꯅꯤ ꯑꯍꯨꯝꯒ ꯍꯦꯟꯗꯣꯛꯑꯗꯤꯕ ꯆꯪꯍꯟꯗꯦ ꯍꯥꯏꯕ
ꯑꯣ
ꯀꯦꯟꯗꯤꯗꯦꯠ ꯐꯌꯥꯝ ꯊꯥꯈꯤꯗꯤꯌꯦ
ꯑꯣ
ꯑꯗꯣ ꯑꯣꯞꯖꯥꯔꯚꯔꯒꯤ ꯃꯈꯥꯁꯨ ꯑꯗꯨꯝ ꯄꯣꯟꯕꯖꯥꯠꯅꯤ
ꯃꯥꯟꯅꯤ ꯀꯩꯅꯣ
ꯑꯣꯞꯖꯥꯔꯚꯔꯗꯣ ꯑꯐꯕ ꯇꯥꯔꯝꯃꯗꯤꯅꯦ ꯅꯪ ꯉꯟꯅꯒ ꯂꯥꯛꯑꯦ ꯍꯥꯏꯗꯣ ꯑꯗꯨꯝ ꯈꯤꯇꯪꯒ ꯊꯦꯡꯕꯗ ꯆꯪꯍꯟꯒꯅꯦꯕ
ꯑꯣ
ꯑꯗꯨꯒ ꯑꯣꯞꯖꯥꯔꯚꯔꯗꯨꯅ ꯈꯤꯇꯪ ꯏꯁꯇ꯭ꯔꯤꯛ ꯑꯣꯏꯕꯒ ꯇꯥꯔꯕ ꯃꯤꯅꯤꯠ ꯃꯉꯥꯗꯪ ꯍꯦꯟꯕ ꯑꯗꯨꯝ ꯊꯥꯍꯟꯗ꯭ꯔꯦ
ꯑꯗꯨꯗꯤ ꯑꯃꯨꯛ ꯄꯛꯇꯦ ꯈꯔ
ꯑꯗꯨꯅꯦ ꯃꯥꯡꯖꯩꯗꯅ
ꯃꯥꯡꯖꯩ ꯃꯥꯥꯡꯗꯣꯏꯅꯤ
ꯑꯗꯨ ꯌꯥꯝ ꯊꯦꯡꯅꯩꯌꯦ ꯑꯗꯨꯃꯥꯏꯅ ꯊꯥꯒꯤꯗꯕ
ꯑꯃ ꯃꯇꯝ ꯆꯥꯗꯅ ꯄꯛꯇꯕ ꯇꯧꯈꯠꯂꯛꯄꯗꯣ
ꯇꯧꯒꯗꯕꯗꯅ ꯇꯧꯗꯕ ꯇꯧꯔꯣꯏꯗꯕꯅ ꯑꯃꯨꯛ ꯇꯧꯕ ꯇꯧꯋꯦ ꯍꯦꯛ ꯍꯦꯛ
ꯇꯧꯋꯦ ꯇꯧꯋꯦ ꯌꯥꯗꯦ ꯍꯟꯗꯛ ꯀꯔꯤ ꯍꯟꯗꯛꯀꯤꯗꯤ ꯅꯠꯇꯦ ꯃꯃꯥꯡ ꯃꯃꯥꯡꯒꯤ ꯗꯤ ꯑꯦꯝ ꯗ ꯑꯦꯝ ꯁꯤ ꯑꯦꯁ ꯊꯥꯕꯒꯤꯗ ꯇꯧꯈꯤꯕꯗꯣ
ꯑꯧ ꯑꯗꯨ ꯅꯪꯁꯨ ꯊꯥ ꯆꯠꯄ꯭ꯔꯥ
ꯊꯥꯗꯦ ꯑꯗꯨꯕꯨꯗꯤ ꯑꯗꯨꯗ ꯃꯤ ꯃꯌꯥꯝ ꯑꯃ ꯃꯤꯅꯤꯠ ꯇꯔꯥ ꯈꯛꯇꯪ ꯋꯥꯠꯄꯗ ꯆꯪꯍꯟꯗꯕꯒꯤ ꯄ꯭ꯔꯣꯇꯦꯁ ꯌꯥꯝ ꯇꯧꯈꯤꯕꯅꯦ
ꯑꯗꯣ ꯑꯗꯨꯒꯤꯗꯁꯨ ꯅꯠꯇꯤꯌꯦ ꯍꯟꯗꯛ ꯅꯤꯠ ꯀꯤꯟꯗꯣ ꯑꯗꯨ ꯑꯗꯨꯁꯨ ꯗꯤ ꯑꯦꯝꯗ ꯁꯦꯟꯇꯔ ꯄꯤꯗꯅ
ꯑꯥ
ꯑꯗꯁꯨ
ꯑꯣ
ꯇꯧꯋꯦ ꯍꯦꯍꯦ ꯆꯪꯍꯟꯗꯦ ꯑꯗꯨ ꯅꯨꯡꯉꯥꯏ ꯇꯦꯗꯅꯀꯣ
ꯅꯨꯉꯥꯏꯇꯦ
ꯃꯊꯪꯗꯕꯨꯗꯤ ꯊꯥꯕ ꯌꯥꯏ ꯑꯗꯨꯑꯣꯏꯁꯨ ꯆꯍꯤ ꯃꯥꯡꯉꯦꯕ
ꯍꯣꯏ ꯀꯩꯅꯣ ꯃꯣꯏꯅ ꯀꯦꯔꯂꯦꯁ ꯑꯣꯏꯔꯒ ꯊꯦꯡꯕꯩ
ꯀꯩꯁꯨꯝ ꯀꯥꯏꯗ꯭ꯔꯦ ꯑꯥ ꯑꯗꯨ ꯉꯟꯅ ꯂꯥꯛꯆꯔꯒ ꯑꯗꯨꯝ ꯈꯪꯗꯕꯁꯨ ꯌꯥꯎꯗꯣꯏꯅꯦꯕ
ꯃꯥꯅꯦ ꯁꯦꯟꯇꯔ ꯊꯤꯕꯗꯣ ꯑꯩꯅ ꯇꯥꯏꯗꯨꯁꯨ ꯗꯤꯁꯤꯗ ꯇꯥꯏꯑꯕ
ꯑꯥ
ꯑꯗꯨ ꯗꯤ ꯁꯤ ꯇꯥꯕꯗꯣ ꯑꯥ ꯃꯅꯨꯡ ꯊꯧꯖꯜꯂꯦꯕ ꯈꯪꯕ꯭ꯔꯥ
ꯑꯧ ꯊꯧꯖꯟꯕꯅꯦ
ꯎꯝ ꯑꯗꯨ ꯑꯗꯨꯝ ꯀꯩꯅꯣ ꯈꯔ ꯈꯪꯗꯕ ꯃꯐꯝ ꯈꯔ ꯀꯩꯅꯣ ꯇꯧꯕ ꯃꯤꯈꯩꯗꯗꯤ ꯑꯗꯨꯝ ꯃꯇꯝ ꯆꯪꯗꯣꯏꯅꯦꯕ
ꯆꯪꯗꯣꯏꯅꯦ ꯑꯍꯥꯟꯕꯒ ꯂꯥꯛꯄ ꯑꯣꯏꯔꯗꯤ
ꯍꯣꯏ ꯑꯩꯈꯣꯏꯒꯤ ꯑꯗꯨ ꯍꯟꯗꯛ ꯊꯥꯕꯗꯣ ꯏꯚꯤꯅꯤꯡꯗ ꯊꯥꯏ ꯄꯨꯡ ꯑꯍꯨꯝꯗꯒꯤ ꯊꯥꯕꯗꯣ
ꯂꯥꯁ ꯁꯤꯐ ꯑꯣꯏꯔꯝꯃꯅꯤ ꯅꯪ ꯎꯝ
ꯊꯣꯔꯛꯄꯗ ꯑꯗꯨꯝ ꯑꯥ ꯑꯌꯨꯛꯇ ꯂꯣꯏꯕ ꯀꯥꯡꯕꯨꯅꯤ ꯅꯪ ꯊꯥꯕ꯭ꯔꯥ ꯍꯟꯗꯛꯀꯤꯗꯣ
ꯑꯩ ꯊꯥꯗꯦ ꯑꯩ ꯀꯩꯅꯣ ꯑꯣꯏꯅ ꯆꯠꯄ
ꯀꯩ
ꯎꯝ ꯀꯩ ꯍꯥꯏꯅꯤ꯫ ꯀꯣꯟꯅ ꯍꯥꯏꯔꯛꯑꯒꯦ꯫ ꯑꯉꯥꯡ꯫
ꯈꯪꯗꯦ ꯑꯩ ꯫
ꯇꯨꯝꯃꯗꯣꯏꯔꯣ꯫
ꯈꯔ ꯋꯥꯠꯂꯤꯗ ꯑꯩꯗꯤ꯫ ꯊꯕꯛ ꯀꯩꯀꯥ ꯂꯣꯏꯁꯥꯟꯕꯁꯦ꯫ ꯉꯁꯤꯕꯨꯗꯤ ꯁꯟꯗꯦꯅꯤꯅ ꯑꯗꯨꯝ ꯉꯜꯂꯦꯕ ꯑꯩꯅ ꯑꯗꯨꯝ ꯇꯨꯏꯁꯟ ꯇꯧꯔꯒ ꯂꯣꯏꯁꯟꯕ ꯆꯥꯛ ꯆꯥꯕ ꯀꯩꯀꯥ ꯇꯧꯕꯗ ꯄꯨꯡ ꯇꯔꯥ ꯇꯔꯥ ꯃꯈꯥꯏꯗ ꯇꯥꯏꯌꯦꯕ꯫
ꯑꯥ꯫
ꯉꯁꯤꯗꯤ ꯉꯟ ꯈꯔ ꯉꯟꯕ ꯃꯥꯜꯂꯦꯀꯣ꯫
ꯑꯥ ꯉꯁꯤ ꯈꯔ ꯉꯥꯜꯂꯦ꯫ ꯑꯗꯒꯤ ꯇꯨꯝꯕꯁꯤꯗꯤ ꯑꯗꯨꯝ ꯄꯨꯡ ꯕꯥꯔꯣ ꯑꯗꯨꯝ ꯇꯥꯏꯑꯦ꯫
ꯎꯝ ꯍꯧꯒꯠꯄꯗꯤ꯫ ꯍꯧꯒꯠꯄꯁꯤꯅ ꯌꯥꯝ ꯉꯥꯟ ꯀꯩ ꯌꯥꯗꯒ ꯍꯧꯒꯠꯀꯦ ꯇꯔꯨꯛ ꯃꯈꯥꯏ
ꯇꯔꯦꯠ ꯑꯗꯨꯃꯥꯏ ꯍꯧꯒꯠꯂꯦ꯫
ꯑꯗꯨꯝ ꯌꯥꯔꯦꯗ ꯇꯔꯨ ꯃꯈꯥꯏꯁꯦ ꯍꯥꯏꯗꯤ ꯌꯨꯝꯗ ꯀꯩꯅꯣ ꯆꯠꯄꯅꯤꯅ꯫ ꯑꯩꯗꯤ ꯊꯕꯛ ꯆꯠꯂꯗꯤ ꯄꯨꯡ ꯀꯩꯅꯣꯗ ꯍꯧꯒꯠꯂꯦ ꯃꯔꯤꯗ꯫
ꯎꯝ꯫
ꯑꯗꯨꯒ ꯆꯠꯇ꯭ꯔꯒꯗꯤ ꯑꯩꯁꯨ ꯑꯗꯨꯃꯥꯏꯅ ꯇꯔꯨꯛ ꯃꯈꯥꯏ ꯇꯔꯦꯠꯀ ꯇꯥꯕ ꯌꯥꯎꯋꯦ꯫
ꯑꯁ ꯉꯟꯅ ꯍꯧꯒꯠꯄꯒꯤ ꯅꯨꯡꯗꯤ ꯅꯨꯡꯉꯥꯏꯕꯅꯦ꯫
ꯅꯨꯡꯉꯥꯏꯌꯦ ꯇꯨꯝꯁꯤꯠ ꯐꯥꯗꯕ꯫
ꯃꯥꯅꯦ꯫ ꯑꯩ ꯑꯩ ꯅꯍꯥꯟꯗꯣ ꯈꯪꯕ ꯉꯟꯅ ꯅꯨꯃꯤꯠ ꯑꯅꯤꯃꯨ ꯈꯛꯇꯪ ꯗꯥ ꯍꯧꯒꯠꯂꯒ ꯁꯥꯏꯀꯜ ꯊꯧꯕꯒ ꯆꯥꯠꯂꯝꯃꯦꯕ꯫ ꯑꯗꯣ ꯉꯥꯃꯛ꯫ ꯑꯗꯨꯝ ꯇꯨꯝꯖꯜꯂꯦ ꯇꯣꯛꯑꯦ
ꯍꯛꯆꯥꯡꯕꯨꯗꯤ ꯅꯨꯡꯉꯥꯏꯌꯦ ꯉꯟꯅ ꯍꯧꯒꯠꯄꯗꯣ꯫
ꯎꯝ ꯏꯁꯥꯒ ꯌꯥꯈ꯭ꯔꯒꯀꯣ ꯋꯥꯈꯜ ꯈꯁꯦ ꯊꯣꯛꯑꯦ ꯍꯥꯏꯕ ꯎꯝ ꯑꯁ ꯑꯩꯅ ꯍꯧꯖꯤꯛ ꯍꯧꯖꯤꯛ ꯁꯨ ꯊꯤ ꯁꯟꯗꯦꯗꯒꯗꯤ ꯑꯩꯁꯦ ꯊꯦꯡꯉꯦ ꯍꯧꯒꯠꯄꯗꯣ ꯄꯨꯡ ꯅꯤꯄꯥꯟ ꯑꯗꯨꯝ ꯇꯥꯏ꯫
ꯄꯣꯊꯥꯕ ꯑꯣꯏꯅ ꯀꯩꯁꯨꯝ ꯀꯥꯏꯗꯦꯗ꯫
ꯍꯣꯏ ꯑꯗꯨ ꯑꯗꯣ ꯍꯧꯒꯠꯂꯛꯄꯗ ꯅꯨꯡꯁꯥꯒ ꯌꯥꯑ ꯂꯩꯔꯝꯕꯗꯣ꯫ ꯅꯨꯡꯉꯥꯏꯗꯦ ꯎꯝ꯫
ꯑꯗꯨ ꯈꯪꯗꯦ ꯑꯗꯨꯝ ꯑꯩꯒꯤ ꯑꯃ ꯕꯥꯏꯑꯣꯂꯣꯖꯤꯀꯦꯜ ꯀ꯭ꯂꯣꯛꯀꯤ ꯃꯇꯝ ꯍꯧꯒꯠꯄ ꯃꯇꯝꯁꯦ꯫
ꯑꯧ
ꯑꯗꯨꯝ ꯇꯔꯨꯛ ꯃꯈꯥꯏ ꯁ꯭ꯋꯥꯏꯁꯦ ꯑꯗꯨꯝ ꯇꯥꯏ꯫
ꯑꯥ꯫ ꯈꯪꯗꯦꯗ ꯃꯇꯝ ꯃꯇꯝꯁꯦ꯫
ꯅꯪ ꯄꯨꯡ ꯀꯌꯥꯗ ꯇꯨꯝꯒꯦ
ꯑꯩꯗꯤꯅꯦ ꯃꯇꯝ ꯆꯥꯡ ꯁꯨꯡꯅꯥꯏ ꯅꯥꯏꯗ꯭ꯔꯦ ꯑꯃꯨꯛꯅ ꯅꯦ ꯉꯟꯅ ꯇꯨꯝꯅꯤ ꯑꯃꯨꯛꯅ ꯊꯦꯡꯉ ꯇꯨꯝꯅꯤ ꯉꯟꯅꯒ ꯇꯨꯝꯃꯗꯤꯅꯦ ꯑꯩ ꯄꯨꯡ ꯅꯤꯄꯥꯟꯗꯒ ꯑꯗꯨꯝ ꯇꯨꯝꯕꯁꯨ ꯌꯥꯎꯋꯦꯕ ꯑꯗꯨꯒ ꯊꯦꯛꯅꯒ ꯇꯨꯝꯃꯗꯤꯅꯦ ꯄꯨꯡ ꯑꯃꯒ ꯇꯥꯔ ꯑꯅꯤꯒ ꯇꯥꯕꯒ ꯌꯥꯎꯋꯦ ꯇꯨꯝ ꯌꯥꯗꯕꯗꯣ
ꯍꯣꯏ
ꯑꯗꯨꯒꯤ ꯑꯗꯨꯅ ꯃꯇꯝ ꯁꯨꯡꯅꯥꯏ ꯅꯥꯏꯗꯦ ꯍꯟꯗꯛꯇꯣ ꯎꯝ ꯑꯗꯨ ꯐꯩꯌꯦ ꯂꯩꯇ꯭ꯔꯤꯗꯣ ꯑꯁ ꯇꯨꯝꯕ ꯌꯥꯗꯕꯁꯤꯅꯦꯀꯣ ꯋꯥꯏꯁꯦ
ꯋꯥꯔꯤꯒꯨꯝꯕꯒ ꯇꯥꯔ ꯇꯨꯃꯨ
ꯋꯥꯔꯤ ꯇꯥꯔꯗꯤ ꯑꯗꯨꯝ ꯇꯨꯝꯊꯈꯤꯕꯅꯦ
ꯎꯝ
ꯑꯗꯣ ꯑꯗꯨꯃꯥꯏꯅ ꯇꯨꯝꯊꯈ꯭ꯔꯗꯤ ꯐꯔꯦꯕ ꯑꯗꯨꯒ ꯃꯌꯥꯏꯗ ꯃꯤꯀꯞ ꯊꯣꯛꯂꯛꯄ ꯑꯃꯃꯨꯛ ꯇꯧꯋꯦꯕ
ꯑꯥ ꯑꯥ ꯑꯥ
ꯑꯗꯨꯅꯦ ꯑꯃꯨꯛ ꯋꯥꯗꯣꯏꯁꯦ ꯑꯩ ꯋꯥꯔꯤ ꯇꯥꯔꯝꯕꯗꯣ
ꯑꯗꯣ ꯑꯩ ꯑꯩꯒꯤ ꯇꯨꯝꯕꯒꯤ ꯃꯔꯤꯁꯤꯗꯤ ꯌꯥꯝ ꯐꯈ꯭ꯔꯖꯥꯠꯅꯤ ꯃꯤꯀꯞꯀ ꯁꯨꯡꯊꯣꯛ ꯊꯣꯛꯇꯦꯕ
ꯎꯝ ꯑꯩꯗꯤ ꯃꯤꯀꯞ ꯌꯥꯝ ꯊꯣꯛꯑꯦ ꯇꯨꯝ ꯇꯨꯝꯕ ꯌꯥꯔꯤꯒꯩ ꯍꯛꯆꯥꯡ ꯐꯔꯦ